ꯍꯂꯣ
ꯍꯂꯣ
ꯇꯥꯏꯌꯦ ꯇꯥꯔꯦ
ꯎꯝ ꯅꯪ ꯃꯉꯥ ꯋꯥꯠꯂꯤꯕꯣ ꯑꯁ ꯀꯩꯅꯣꯝ ꯇꯧꯔꯦ ꯑꯩ ꯍꯤꯗꯀ
ꯅꯪ ꯅꯈꯅꯥꯎꯒ ꯑꯝꯇ ꯇꯦꯡꯗ꯭ꯔꯕ
ꯇꯦꯡꯉꯤꯕꯦꯝꯃ ꯕꯦꯇꯗꯤꯟꯅ ꯇꯧꯔꯦ ꯑꯩ ꯈꯥꯏ ꯈꯥꯏꯏꯕꯦꯃ ꯑꯗꯨꯁꯨ ꯁꯦꯡꯗꯣꯛꯄ ꯌꯥꯗꯦ ꯀꯩꯅꯣꯗꯒꯤ ꯍꯦꯟ ꯑꯗꯨ ꯇꯦꯡꯉꯒ ꯑꯗꯨ ꯃꯤꯅꯤꯠ ꯀꯨꯝꯃꯨ ꯀꯔꯤꯝ ꯆꯥꯗꯕꯤ ꯂꯩꯗꯣꯏꯅꯦ
ꯑꯗꯨꯗꯤ ꯆꯥꯛ ꯇꯣꯛꯑꯒ ꯇꯦꯡꯉꯦ ꯇꯨꯝꯃꯝꯗꯥꯏꯒꯨꯝꯕ ꯇꯦꯡꯕꯅ ꯐꯔꯅꯤ ꯀꯩꯝ ꯆꯥꯗ꯭ꯔꯀꯥꯟꯗ
ꯑꯍꯨꯝꯂꯛꯅꯦ ꯅꯣꯡꯃꯗ ꯇꯤꯡꯉꯤꯁꯤ ꯏꯕꯦꯝꯃ
ꯍꯣꯏ ꯅꯪꯒꯤꯗꯣ ꯈꯔ ꯀꯩꯅꯣꯗꯤ ꯇꯧꯔꯝꯃꯅꯤ ꯏꯟꯐꯦꯛꯁꯟꯒꯨꯝꯕ ꯊꯣꯛꯑꯗꯧ ꯃꯥꯜꯂꯦ
ꯎꯝ ꯑꯗꯨ ꯗꯨꯒ ꯀꯩꯅꯣ ꯇꯧꯋꯦ ꯍꯦꯛ ꯍꯤꯞꯊꯕ ꯌꯥꯗꯦ ꯑꯗꯨꯝ ꯈꯨꯨꯏꯌꯦꯕ ꯍꯦꯛ ꯍꯤꯞꯊꯕ ꯀꯅ ꯍꯦꯟꯅ
ꯑꯗꯨꯗꯤ ꯅꯪ ꯑꯍꯤꯡꯁꯨ ꯑꯗꯨꯝ ꯈꯨꯔꯦ ꯑꯌꯥꯝꯕ
ꯑꯩ ꯑꯍꯤꯡꯗꯤ ꯑꯝꯇ ꯈꯨꯗꯦ ꯑꯩꯈꯏꯁꯦ ꯅꯨꯡꯊꯤꯟꯒꯨꯝꯕ
ꯎꯝ
ꯑꯗꯨꯝꯕ ꯁꯤꯗꯅꯦ ꯑꯗꯣ ꯍꯧꯖꯤꯛ ꯈꯔ ꯑꯗꯨ ꯌꯦꯡꯉꯨꯗꯩ ꯈꯔ ꯐꯔꯛꯑꯦ ꯑꯗꯨꯒ ꯕꯦꯇꯥꯗꯤꯟ ꯃꯅꯝ ꯅꯝꯃꯦ ꯍꯥꯏꯕ ꯑꯗꯨꯒꯤ ꯇꯦꯡꯕꯗꯣ ꯆꯩꯒꯤ ꯍꯩꯅꯗꯕꯅ ꯑꯍꯥꯟꯕ ꯇꯧꯕꯗ
ꯅꯨꯡꯗꯥꯡ ꯈꯨꯗꯔꯤꯗꯨ ꯐꯔꯤꯅꯦ ꯑꯃꯔꯣꯝꯗꯗꯤ ꯇꯨꯝꯕ ꯀꯥꯏꯗꯅꯕ
ꯍꯣꯏ
ꯑꯁ ꯁꯤ ꯐꯤꯕꯝꯁꯦ ꯇꯧꯔꯗꯤ ꯌꯨꯝꯗꯒꯗꯤ ꯎꯝ ꯑꯩꯁꯤ ꯉꯥꯎꯔꯦ ꯍꯥꯏꯔꯅꯤ
ꯏꯕꯦꯝꯃ ꯑꯩꯈꯣꯏꯃꯅ ꯆꯠꯂꯣ ꯆꯠꯂꯣ ꯇꯧꯔꯣ
ꯑ
ꯑꯩ ꯄꯩꯁ ꯈꯔ ꯐꯉꯦ ꯍꯥꯏꯕꯗꯩ
ꯑꯩꯈꯣꯏ ꯃꯥꯅ ꯉꯥꯎꯋꯦ ꯍꯥꯏꯅꯦꯕ ꯅꯪꯒꯤꯗꯣ ꯀꯩꯅꯣ ꯇꯧꯋꯦ ꯍꯣꯏ ꯉꯥꯡꯃꯨ ꯉꯥꯡꯉꯀꯅꯤ ꯍꯥꯏꯗꯤ ꯑꯗꯨꯒ ꯑꯩꯈꯣꯏ ꯏꯃꯨꯡꯗꯤ ꯅꯣꯏ ꯏꯃꯨꯡ ꯂꯥꯡꯉꯦ ꯍꯥꯏꯗꯣ ꯑꯩꯈꯣꯏ ꯏꯃꯨꯡꯅ ꯍ ꯍꯦꯜꯂꯦ ꯂꯥꯡꯕ ꯃꯤ ꯌꯥꯝꯕꯅꯤꯅ
ꯍꯣꯏ ꯑꯗꯨꯒ
ꯕꯅꯤꯅ
ꯑꯗꯣ ꯑꯩꯈꯣꯏꯒꯤꯅ ꯑꯃꯨꯛ ꯀꯩꯅꯣ ꯇꯧꯕ ꯉꯔꯥꯡ ꯍꯤꯗꯥꯛꯀ ꯂꯩꯗꯣ ꯑꯩ ꯄꯩꯁꯥ ꯌꯥꯝ ꯉꯥꯛꯇꯅꯦ ꯐꯤꯔꯣꯑꯒ ꯌꯥꯒꯤꯗꯔꯦ ꯈꯔ ꯐꯪꯉꯦ ꯍꯥꯏꯔꯨꯕꯗꯩ
ꯄꯜꯗ ꯂꯥꯎꯅꯕꯗ ꯊꯕꯛ ꯑꯃꯅꯤ ꯑꯩꯈꯣꯏꯗꯤ ꯕꯁꯁꯦ ꯃꯅꯥ ꯌꯥꯝ ꯀꯜꯂꯦꯕ
ꯀꯅꯥ ꯑꯃꯨꯛ ꯂꯛꯑꯦ
ꯎꯝ ꯈꯣꯏꯅ ꯀꯅꯥ ꯑꯩꯗꯤ ꯑꯦ ꯋꯥꯠ ꯋꯥꯠꯇꯦ ꯑꯩꯈꯣꯏꯁꯨ ꯑꯩꯈꯣꯏ ꯌꯨꯝꯕꯤ ꯂꯩꯇꯦ ꯍꯥꯏꯕ ꯋꯥꯅꯤ ꯑꯩꯈꯣꯏ ꯋꯥꯠꯇꯦ
ꯑꯗꯨꯗꯤ ꯅꯣꯏꯒꯤꯀꯣ ꯅꯣꯏꯒꯤ ꯍꯤꯡꯈꯣꯜ ꯅꯨꯡ ꯑꯗꯨ ꯃꯥꯥꯏꯅ ꯄꯔ ꯃꯤꯗꯨꯣ ꯇꯤꯟꯅꯔꯒ ꯇꯤꯟꯅ ꯇꯣꯟꯅꯅ ꯂꯩꯕꯅꯤꯅ ꯁꯤꯒꯨꯝꯕ ꯋꯥꯔꯜ ꯀꯞꯀꯨꯝꯕ ꯌꯦꯡꯕꯁꯤ ꯅꯨꯡꯉꯥꯏꯅꯤ ꯄꯨꯖꯟꯂꯒ
ꯀꯥꯏꯗ ꯌꯦꯡꯗꯣꯔꯤꯕ
ꯍꯧꯖꯤꯛꯀꯥꯟꯗꯤ ꯇꯤꯚꯤꯗꯁꯨꯀꯣ ꯁꯤꯗꯒꯤ ꯑꯩꯈꯣꯏꯒꯤ ꯅꯥꯀꯣꯡ ꯇꯥꯕꯤꯁꯤꯗꯒꯤ ꯁꯝꯃꯒ ꯌꯦꯡꯕ ꯌꯥꯔꯦꯗꯅ ꯁꯤꯗ ꯊꯗꯗꯣꯛꯄ ꯅꯣꯠꯇꯣ ꯁꯣꯝꯗ ꯊꯥꯗꯣꯛꯄ ꯌꯥꯕꯅꯦ ꯑꯩꯈꯣꯏ ꯑꯗꯨꯕꯨꯗꯤ ꯇꯤꯚꯤ ꯈꯤꯇꯪ ꯐꯕ ꯑꯃꯕꯨꯗꯤ ꯆꯪꯉꯤ
ꯎꯝ ꯑꯩꯒꯤꯁꯨ ꯑꯩꯈꯣꯏꯁꯨ ꯑꯩꯈꯣꯏꯁꯨ ꯌꯥꯗꯤ ꯌꯥꯏꯑꯕ ꯑꯗꯣ ꯊꯥꯗꯣꯛꯇꯦꯕ ꯑꯩꯈꯣꯏꯒꯤ
ꯑꯈꯣꯗꯤ ꯇꯧꯋꯦ ꯑꯗꯨꯅꯆꯦ ꯑꯁ ꯑꯩꯈꯣꯏ ꯃꯥꯍꯣꯏꯅ ꯍꯦꯟꯅ ꯍꯩꯈ꯭ꯔꯦ ꯍꯥꯏꯗꯤ ꯑꯩꯈꯣꯏꯗꯤ ꯇꯤꯕꯤꯗꯣ ꯌꯦꯡꯕꯤꯗ꯭ꯔꯦꯗꯅ ꯃꯣꯏꯅ ꯍꯧꯖꯤꯛ ꯂꯥꯛꯏꯁꯥꯏ ꯍꯣꯏꯗꯤ ꯃꯣꯏꯅꯦ ꯍꯦꯟꯅꯦ ꯍꯩꯒꯔꯦ
ꯑꯩꯈꯣꯏꯗꯤ ꯇꯤꯚꯤꯗꯣ ꯊꯥꯗ꯭ꯔꯦꯕ ꯑꯗꯨꯝ ꯍꯥꯏꯗꯤ ꯃꯤꯁꯨ ꯂꯩꯇꯕꯒ
ꯑꯩꯈꯣꯏ ꯑꯃꯥ ꯑꯩꯈꯣꯏ ꯃꯥ ꯍꯣꯏ ꯖꯨꯝꯕꯥ ꯆꯣꯡꯕꯗꯣ ꯇꯤꯚꯤꯗꯒꯤ ꯊꯥꯗꯣꯛꯑꯒ ꯆꯣꯡꯉꯦꯕ ꯑꯗꯨꯅ ꯊꯥꯔꯒ ꯑꯗꯨꯗꯒꯤ ꯆꯣꯡꯕꯅꯤꯅ ꯃꯣꯏꯗꯣ ꯅꯝꯕꯗꯨꯁꯨ ꯍꯩꯇꯕꯗꯣ ꯌꯥꯗ꯭ꯔꯕ ꯑꯗꯨꯝ
ꯈꯨꯗꯥꯡꯒꯁꯦ ꯑꯃꯨꯛꯁꯟꯕꯗ ꯍꯧꯖꯤꯛꯄꯥꯎ ꯈꯔ ꯐꯔꯦ
ꯑꯩ ꯉꯍꯥꯟ ꯌꯨꯝꯗ ꯂꯥꯛꯄꯗ ꯀꯥꯏꯔꯛꯄ ꯈꯨꯠ ꯇꯣ ꯍꯧꯖꯤꯛꯐꯥꯎ ꯑꯣꯏꯁꯤꯟꯕ ꯉꯝꯗ꯭ꯔꯤ
ꯑꯦ ꯑꯩꯒꯤꯁꯨꯅꯦ ꯈꯨꯄꯤꯒ ꯈꯨꯗꯣꯝꯕꯤꯒ ꯑꯃꯈꯛ ꯏꯟꯁꯥꯡ ꯀꯩꯀꯥ ꯃꯌꯥꯝ ꯁꯦꯝꯕꯩ ꯇꯧꯕꯗꯣ
ꯎꯝ
ꯑꯗꯨ ꯀꯥꯏꯔꯤ ꯍꯥꯏꯕ꯭ꯔ ꯍꯧꯖꯤꯛ ꯑꯗꯨꯝ ꯃꯨꯁꯜꯂꯀꯥꯟꯗꯒ ꯂꯩꯕꯗꯣ ꯊꯥꯡꯖꯤꯡꯒ ꯀꯩꯅꯣ ꯇꯧꯕꯩꯒ
ꯌꯨꯝꯗ ꯂꯩꯔꯗꯤ ꯑꯗꯨꯅꯦ ꯑꯗꯨ ꯁꯤ ꯈꯤꯇꯪ ꯐꯔꯛꯄꯒ ꯑꯃꯨꯛ ꯌꯨꯝ ꯑꯃꯨꯛ ꯆꯠꯇꯣꯔꯦ ꯑꯃꯨꯛ ꯈꯤꯇꯪ ꯐꯕ ꯐꯕ ꯑꯌꯥꯝꯕꯅ ꯈꯨꯕꯤꯁꯦ ꯀꯥꯏꯒꯜꯂꯤꯗꯅ
ꯎꯝ
ꯑꯩꯈꯠꯁꯤꯗ ꯅꯣꯡ ꯀꯟꯅ ꯇꯥꯔꯦ
ꯍꯧꯖꯤꯛ ꯇ꯭ꯍꯥꯏꯔꯣ
ꯎꯝ
ꯍꯣꯏ ꯑꯩꯈꯣꯏ ꯁꯤꯗꯗꯤ ꯇꯥꯍꯧꯗ꯭ꯔꯤ ꯉꯁꯥꯏ ꯇꯥꯔꯝꯃꯦ ꯌꯥꯝ ꯀꯟꯅ
ꯉꯁꯥꯏꯗꯤ ꯑꯃꯨꯛ ꯇꯥꯗꯦ ꯅꯨꯡꯊꯤꯜ ꯀꯩꯀꯩꯗꯤ ꯑꯝꯇ ꯇꯥꯗꯦ ꯃꯔꯤꯛ ꯑꯃꯐꯥꯎ ꯇꯥꯗꯦ
ꯑꯩ ꯀꯩꯅꯣ ꯆꯟꯅꯤꯡꯉꯦ ꯀꯩꯅꯣ ꯏ ꯃꯣꯏ ꯊꯥꯏꯂꯦꯟꯒ ꯏꯁꯇꯤꯛꯀꯤ ꯃꯦꯡꯒꯣ ꯔꯥꯏꯁ ꯍꯥꯏꯕ꯭ꯔꯥ
ꯑꯗꯨ ꯀꯩꯅꯣꯗ ꯐꯪꯉꯦ ꯍꯥꯏꯔꯒ ꯇꯤꯝꯕꯔꯗ
ꯑꯗꯨꯏꯁꯨ ꯃꯥꯟꯅꯗꯧ ꯃꯥꯜꯂꯦ
ꯑꯗꯣ ꯌꯥꯝ ꯍꯥꯎꯊꯧꯗꯦ ꯃꯥꯂꯦ ꯃꯣꯏꯒꯤꯗꯣ ꯌꯦꯡꯕ ꯀꯥꯟꯗ ꯑꯩ ꯊꯥꯕꯤꯔꯛꯎꯔ ꯃꯣꯏꯒꯤꯗꯣ ꯃꯁꯛꯇ ꯑꯩ ꯈꯪꯉꯤ ꯑꯩ ꯑꯗꯨꯒꯤꯅꯦ ꯑꯩꯅ ꯃꯣꯏꯗ ꯆꯥꯅꯤꯡꯉꯤꯁ
ꯍꯥꯎ ꯆꯠꯄꯨꯗꯤ ꯃꯥꯟꯅꯔꯝꯃꯣꯏ ꯑꯩꯗꯤ ꯃꯐꯝꯗꯨꯒ ꯍꯣꯏ ꯍꯥꯎꯕꯗꯤ ꯍꯧꯔꯝꯅꯤ
ꯃꯍꯥꯎꯗꯣ ꯆꯞꯇꯤ ꯃꯥꯟꯅꯔꯣꯏ ꯑꯗꯨ ꯑꯣꯏꯔꯁꯨ ꯑꯗꯨꯝ ꯍꯥꯎꯗꯤꯤ ꯍꯥꯎꯗꯧ ꯃꯥꯜꯂꯦ ꯍꯧꯖꯤꯛ ꯃꯇꯝꯁꯤꯗ ꯆꯠꯍꯧꯗ꯭ꯔꯗꯤꯀꯣ
ꯎꯝ ꯆꯠꯄ ꯌꯥꯏꯌꯦ ꯗ꯭ꯔꯦꯁ ꯈꯔ ꯅꯥꯟꯅ ꯆꯠꯂꯒꯀꯣ ꯅꯪꯕꯨꯗꯤ ꯅꯪ ꯅꯨꯄꯥ ꯑꯗꯨꯝ ꯆꯠꯃꯤꯟꯅꯔ
ꯑꯩꯅ ꯑꯩ ꯆꯥꯅꯤꯡꯕ ꯀꯨꯏꯔꯗꯤ ꯍꯥꯏꯕꯅꯤ ꯑꯩꯉꯣꯟꯗ ꯑꯗ ꯃꯥ ꯉꯥꯏꯍꯥꯏ ꯑꯇꯣꯞꯄ ꯑꯅꯧꯕ ꯑꯃ ꯑꯁꯤꯗ ꯁꯥꯒꯠꯄꯅꯦꯕ ꯑꯗꯨꯗ ꯆꯠꯄꯅꯦꯕ ꯌꯥꯎꯋꯦ ꯍꯥꯏꯅ ꯑ ꯃꯥꯅ ꯆꯠꯄ ꯀꯥꯟꯗ ꯌꯥꯎꯔꯝꯗ꯭ꯔꯕ ꯑꯗꯨ ꯅꯨꯃꯤꯠꯇꯨꯗ
ꯎꯝ
ꯑꯗꯨ
ꯑꯩꯅꯁꯨ ꯊꯦꯡꯅꯔꯝꯃꯦ ꯑꯁꯤ ꯇꯤꯝꯕꯔꯗ ꯑꯃꯨꯛꯈꯛꯇꯤ ꯑꯩꯅ ꯃꯤ ꯆꯥꯅꯕꯒꯤ
ꯎꯝ
ꯑꯗꯨ ꯍꯧꯖꯤꯛꯁꯨ ꯑꯗꯨꯝ ꯐꯪꯉꯝꯒꯗ꯭ꯔꯥ ꯃꯪꯗꯤ ꯈꯤꯇꯪꯗꯤ ꯀꯨꯏꯔꯦꯗꯅꯀꯣ ꯃꯣꯏ ꯆꯥꯛꯍꯥꯎꯅꯒ ꯇꯧꯕꯗꯣ
ꯍꯧꯖꯤꯛꯀꯤꯗꯨꯗꯤ ꯆꯥꯛꯍꯥꯎꯅꯗꯤ ꯑꯗꯨꯝ ꯆꯥꯛ ꯑꯉꯧꯕ ꯑꯅꯛꯄ ꯑꯗꯨ ꯑꯣꯏꯅ ꯇꯧꯋꯦꯕꯀꯣ ꯀꯩꯔꯤꯕ ꯁꯤꯗ ꯑꯃ ꯎꯔꯝꯕꯅꯦ ꯍꯧꯖꯤꯛꯇꯅꯦ ꯑꯩꯅ ꯎꯔꯝꯃꯤꯁꯦ ꯆꯥꯅꯤꯡꯉꯤ ꯆꯥꯅꯤꯡꯉꯦ ꯈꯜꯂꯝꯕꯒ
ꯑꯩꯅꯤ ꯈꯥꯖꯤꯡꯒꯨꯝꯕ ꯑꯗꯨꯒꯝꯕ ꯁꯃꯨꯗ꯭ꯔꯒꯤ ꯑꯃ ꯁꯤ ꯐꯨꯇꯣꯛ ꯆꯥꯅꯤꯡꯉꯦ ꯍꯥꯏꯕ ꯌꯥꯝꯅ
ꯌꯥꯝ ꯐꯖꯅꯗꯤ ꯌꯥꯎꯗꯕꯅꯦꯕꯀꯣ ꯑꯗꯨꯝ ꯌꯦꯡꯗꯤ ꯌꯦꯡ ꯌꯥꯕ꯭ꯔ ꯑ ꯃꯣꯏꯒꯤ ꯀꯩꯅꯣꯗꯨꯕꯨ ꯌꯥꯎꯔꯝꯅꯤ ꯃꯣꯏ ꯃꯁꯥꯅ ꯄꯣꯊꯥꯍꯔꯝꯒꯅꯤ
ꯁꯤ ꯐꯨꯗꯀꯤ ꯍꯧꯖꯤꯛ ꯌꯥꯝ ꯆꯥꯅꯩ ꯀꯥꯟꯗꯤ ꯆꯥꯍꯧꯗ꯭ꯔꯗꯤ ꯆꯥꯕꯒ ꯐꯪꯉꯔꯣꯏꯗꯣ ꯑꯩꯗꯤ ꯏꯖꯤꯛ
ꯇꯥꯈꯠꯂꯝꯃꯅꯤ ꯏꯕꯦꯝ ꯃꯈꯥ ꯅꯨꯃꯤꯠ ꯅꯤꯅꯤ ꯍꯨꯝꯅꯤ ꯈꯛꯇꯅꯦ ꯃꯣꯏꯅ ꯀꯩꯅꯣ ꯇꯧꯕꯗ
ꯇꯥꯡꯈꯠꯂꯁꯨ ꯆꯥꯅꯤꯡꯉꯦ ꯍꯥꯏꯕ ꯑꯩꯈꯣꯏ ꯃꯤ ꯃꯉꯥꯒꯤꯗꯨꯅ ꯆꯥꯕꯗ ꯑꯗꯨꯝ ꯑꯩꯈꯣꯏ ꯃꯔꯤꯃꯨꯛ ꯆꯥꯔꯁꯨ ꯑꯗꯨꯝ ꯏꯪꯀꯣꯟꯗ ꯀꯣꯟꯅꯩꯗꯅꯀꯣ
ꯀꯣꯟꯅꯅꯤ ꯑꯍꯨꯝꯅꯕꯨ ꯀꯣꯟꯅꯈꯤꯕꯁꯨ ꯌꯥꯏ
ꯌꯥꯝ ꯆꯥꯅꯤꯡꯕꯗꯣ ꯍꯟꯇꯛ ꯂꯥꯛꯄꯩꯗꯔ ꯀꯩꯅꯣ ꯆꯥꯎꯁꯦ
ꯑꯥꯎ ꯑꯃꯗꯨꯅꯁꯨ ꯆꯥꯅꯤꯡꯉꯦ ꯍꯥꯏꯔꯝꯕꯅꯦ ꯑꯩꯉꯣꯟꯗ
ꯍꯣꯏ ꯃꯥꯁꯨ ꯆꯥꯅꯤꯡꯕꯗ ꯂꯣꯏ
ꯑꯩꯈꯣꯏꯁꯨ ꯑꯁꯨꯛ ꯀꯨꯏꯅ ꯂꯥꯏꯔꯤꯛ ꯇꯝꯃꯛꯄꯁꯦ ꯑꯃꯨꯛꯇꯪꯗꯤ ꯆꯠꯊꯣꯛꯄ ꯌꯥꯏꯗꯦ ꯑꯩꯅ ꯄꯨꯟꯅ
ꯨꯀꯣꯕꯦꯔꯤꯁꯤ ꯌꯥꯝ ꯐꯖꯩꯌꯦ ꯀꯣꯏ ꯆꯠꯅꯤꯡꯉꯛꯑꯦ ꯑꯃꯨꯛ ꯍꯜꯂꯣ
ꯍꯥꯥ
ꯍꯧꯖꯤꯛꯁꯦ ꯑꯅꯧꯕ ꯀꯩꯅꯣꯁꯨ ꯊꯣꯛꯂꯛꯑꯦ
ꯌꯥꯥꯎꯔꯝꯗ꯭ꯔꯦꯗ ꯃꯣꯏꯒꯤ ꯑꯩ ꯎꯗꯤ ꯎꯈ꯭ꯔꯕꯅꯦꯕ ꯀꯣ ꯃꯣꯏꯗ ꯀꯩꯅꯣ ꯇꯧꯕꯗꯣ
ꯍꯧꯖꯤꯛꯀꯥꯟꯗꯤ ꯗ꯭ꯔꯃꯥ ꯑꯅꯧꯕꯁꯦ ꯑꯃꯈꯛ ꯊꯣꯛꯂꯛꯑꯦ ꯑꯃ ꯇ꯭ꯔꯨ ꯕ꯭ꯌꯨꯇꯤꯗ ꯌꯥꯎꯕ ꯃꯃꯥꯟ ꯁꯥꯕꯗꯣ
ꯎꯝ
ꯑꯗꯨꯗꯨꯒ ꯑꯦꯟꯖꯦꯜꯁ ꯂꯥꯁ ꯃꯤꯁꯟꯒꯤ ꯅꯨꯄꯥꯗꯨꯒ ꯇꯧꯔꯒ ꯌꯧꯔꯦ ꯑꯗꯨ ꯅꯨꯡꯉꯥꯏꯗꯧ ꯃꯥꯜꯂꯦ ꯌꯥꯝꯅ
ꯗꯔ꯭ꯃꯥ ꯌꯦꯡꯕꯒꯥ ꯁꯪꯈꯤꯗꯔꯦ ꯍꯧꯖꯤꯛꯀꯟ ꯀꯔꯤꯝꯇ
ꯑꯩꯁꯨ ꯁꯪꯗ꯭ꯔꯦ ꯍꯥꯏꯕ ꯑꯗꯨꯏꯁꯨ ꯌꯦꯡꯅꯤꯡꯉꯦ ꯍꯥꯏꯕ ꯑꯩꯗꯤ ꯈꯥꯏꯗꯣꯛ ꯑꯀꯥꯟ ꯌꯦꯡꯉꯦ ꯑꯃꯨꯛ
ꯑꯩꯁꯨ ꯌꯦꯡꯅꯤꯡꯑꯦ ꯑꯁ ꯑꯦ ꯀꯩꯅꯣ ꯑꯅꯤ ꯄꯥꯏꯕꯁꯤꯕꯨ ꯑꯅꯤꯃꯛ ꯍꯦꯛ
ꯅꯪ ꯍꯣꯠꯁꯄꯣꯠ ꯊꯗꯣꯛ ꯊꯥꯗꯣꯛꯑꯒꯔ ꯅꯪ ꯌꯥꯔꯔꯣꯏꯌꯦ ꯑꯃ ꯐꯣꯟꯗꯣ
ꯑꯗꯣ ꯑꯩ ꯀꯩꯅꯣ ꯇꯧꯋꯤ ꯑꯗꯨꯗꯤ ꯍꯥꯏꯗꯤ ꯑꯁꯣꯝꯅꯥꯀꯟꯗꯩ ꯊꯥꯗꯣꯛꯑꯒ ꯍꯧꯖꯤꯛꯇꯤ ꯑꯩ ꯁꯣꯝꯗ ꯑꯣꯏꯅ ꯄꯥꯔꯦꯕ ꯇꯗꯤ ꯕꯪꯪ ꯕꯪ ꯕꯪ ꯁꯥꯔꯒꯅꯦ
ꯎꯝ
ꯀꯩꯅꯣꯝ ꯇꯧꯏ ꯄꯣꯛꯈꯥꯏꯗꯧ ꯃꯥꯜꯂꯤ ꯏꯕꯦꯝꯃ ꯀꯤꯕ ꯑꯃꯥ ꯌꯥꯎꯏ
ꯅꯪ ꯀꯩꯅꯣ ꯇꯧ ꯑꯗꯨꯏꯒꯅꯥ ꯁꯤꯝ ꯑꯃ ꯀꯣꯛ ꯂꯧꯁꯜꯂꯣ
ꯑꯩꯅ ꯑꯃ ꯂꯧꯒꯦ ꯇꯧꯕꯗꯣ ꯑꯅꯤꯃꯛ ꯄꯩꯁꯥ ꯍꯥꯞꯄꯛꯀꯗꯣꯏꯅꯤꯗꯣ ꯁꯤꯗꯤ ꯍꯥꯞꯇꯕ ꯌꯥꯔꯣꯏꯌꯦ ꯑꯩꯒꯤ ꯏꯟꯐꯣꯔꯃꯦꯁꯟ ꯃꯌꯥꯝꯗꯤ ꯁꯤꯗ ꯂꯣꯏꯅ ꯂꯥꯛꯏꯅꯤꯅ
ꯍꯣꯏ ꯑꯗꯨꯁꯨ ꯆꯨꯝꯃꯦ ꯅꯪꯒꯤ ꯀꯩꯅꯣ ꯑꯣꯏꯕ꯭ꯔ ꯑꯃ ꯑꯩꯈꯣꯏ ꯑꯗꯨꯃꯥꯏꯅ ꯀꯩꯅꯣ ꯇꯧꯕꯗꯣ ꯏꯌꯥꯔꯇꯦꯜ ꯑꯣꯏꯕ꯭ꯔꯣ ꯀꯩ ꯑꯣꯏꯒꯦ
ꯏꯌꯥꯔꯇꯦꯜ ꯅꯦ
ꯑꯁ ꯑꯗꯨꯅꯅꯦ ꯏꯕꯦꯝ‌ ꯖꯤꯑꯣ ꯑꯣꯟꯊꯣꯛꯑꯁꯤꯔ ꯈꯪꯗꯦ ꯁꯤꯝꯁꯦ ꯑꯣꯟꯊꯣꯛꯅꯕ ꯌꯥꯏ
ꯑꯗꯣ ꯅꯨꯡꯉꯥꯏꯕꯗꯤ ꯁꯤꯅ
ꯑ ꯁꯤꯅꯥ ꯍꯦꯟꯂꯤ ꯑꯗꯨꯒ ꯃꯣꯏ ꯒꯤ ꯕꯦꯂꯤꯗꯤꯇꯤ ꯑꯃ ꯂꯩꯔꯛꯄꯁꯦ ꯃꯨꯠꯄꯒꯤ ꯑꯃ
ꯅꯨꯃꯤꯠ ꯅꯤꯅꯤ ꯁꯨꯕꯗ ꯃꯨꯠꯈ꯭ꯔꯅꯤ
ꯑꯁꯤꯅꯦꯕ ꯑꯩꯅ ꯈꯣꯏꯗꯧ ꯌꯥꯝ ꯁꯥꯎꯅꯤꯡꯉꯤꯁꯦ
ꯅꯨꯃꯤꯠ ꯅꯤꯅꯤ ꯁꯨꯕꯗꯒꯤ ꯃꯤꯅ ꯇꯧꯔꯛꯄ ꯌꯥꯔꯔꯣꯏ
ꯨꯑꯗꯨꯅꯤ ꯍꯣꯏ ꯑꯉꯥꯡꯁꯤꯗ ꯃꯣꯏ ꯄꯩꯈꯥꯒꯤ ꯀꯟꯅ ꯂꯩꯔꯤꯛ ꯄꯥꯔꯤ ꯑꯩꯅ ꯍꯦꯛ ꯍꯦꯛ ꯇꯥꯛꯄꯅꯦꯕ ꯉꯁꯤꯗꯤ ꯑꯩ ꯁꯤ ꯇꯧ ꯂꯩꯔꯦꯅ
ꯀꯂ꯭ꯥꯁ ꯀꯌꯥ ꯀꯥꯏꯅꯣ
ꯐꯥꯏꯞ ꯀꯩꯀꯥ ꯃꯦꯠꯁ ꯀꯩꯀꯥ ꯑꯇꯩ ꯀꯩꯀꯥꯗꯣ ꯑꯩꯅ ꯍꯦꯛ ꯍꯦꯛ ꯈꯔ ꯈꯔ ꯇꯥꯛꯄ
ꯑꯩꯗꯤ ꯃꯦꯠꯁ ꯇꯥꯛꯎ ꯍꯥꯏꯔꯗꯤ ꯁꯨꯡꯍꯩ ꯍꯥꯏꯔꯔꯣꯏ
ꯃꯣꯏꯒꯤ ꯍꯧꯖꯤꯛ ꯑꯃ ꯁꯤꯅꯥꯏ ꯆꯍꯤꯒꯤ ꯑꯃ ꯄꯦꯁ ꯂꯩꯕꯗꯣ
ꯈꯪꯖꯤꯌꯦ
ꯑꯃ ꯂꯩꯕꯅꯦ ꯑꯗꯨ ꯅꯇ ꯈꯣꯔꯖꯩ ꯍꯥꯏꯅ ꯑꯃ ꯊꯣꯛꯄꯗꯣ ꯍꯥꯏꯗꯤ ꯃꯤ ꯑꯥ ꯉꯥꯥꯎꯔꯣ ꯍꯥꯏꯗꯤ ꯂꯝꯕꯤꯗꯒ ꯂꯩꯕꯒꯨꯝꯕꯗꯣ ꯃꯣꯏꯅ ꯁ ꯐꯖꯅꯒ ꯁꯦꯡꯉ ꯑꯆꯥꯄꯣꯠ ꯆꯥꯛꯀ ꯐꯤꯖꯗꯅ ꯇꯧꯕꯗꯣ
ꯎꯝ
ꯑꯧꯗꯣ ꯌꯥꯝ ꯍꯧꯖꯤꯛ ꯀꯟꯅ ꯀꯩꯅꯣ ꯇꯧꯔꯤ
ꯀꯩꯅꯣꯗꯣ ꯁꯤꯗꯁꯨ ꯊꯣꯛꯑꯦ ꯍꯥꯏꯕꯅꯦ ꯏꯕꯦꯝꯃꯥ ꯎꯝ ꯑꯣꯞꯁꯦꯁꯟꯒꯤꯗ ꯆꯩ ꯑꯃ ꯊꯤꯗꯣꯛꯑꯦꯅ ꯍꯥꯏꯕꯗꯣ
ꯀꯩꯅꯣ ꯆꯩ ꯑꯃ ꯊꯤꯗꯣꯛꯑꯦꯅ ꯍꯥꯏꯕꯕꯨ
ꯑꯣꯞꯁꯦꯛꯁꯟ ꯐꯤꯂꯝꯗꯣ
ꯑꯗꯨꯗꯣ ꯍꯥꯏꯗꯤ ꯃꯣꯏꯅ ꯋꯤꯁ ꯅꯤꯔꯒ ꯆꯩ ꯑꯃ ꯊꯤꯗꯣꯛꯇꯣꯏꯅꯦꯕ
ꯎꯝ
ꯑꯗꯨꯒ ꯀꯩꯅꯣ ꯇꯧꯒꯤꯗꯣꯏꯅꯦꯕ ꯉꯥꯎꯒꯤꯗꯣꯏꯅꯦꯕ ꯑꯗꯨꯅ ꯅꯨꯄꯥꯁꯤꯅꯅꯦ ꯑꯗꯨꯒꯤ ꯆꯩꯗꯣ ꯁꯤꯗꯁꯨ ꯊꯣꯛꯑꯦ ꯍꯥꯏꯑꯕ ꯍꯧꯖꯤꯛꯀꯥꯟ
ꯀꯥꯏꯗ
ꯈꯪꯗꯦ ꯑꯩ ꯅꯨꯄꯥꯅ ꯊꯦꯡꯅꯔꯝꯃꯦꯅ ꯍꯥꯏꯕꯅꯦ ꯑꯗꯨꯒꯤ ꯆꯩꯗꯣ ꯋꯤꯁꯅꯤꯅꯕ ꯑꯦꯅꯤ ꯋꯤꯁ ꯑꯗ ꯅꯨꯄꯥꯗꯨꯅꯅꯦ ꯅꯨꯄꯤꯗꯨꯅ ꯑꯗꯨꯝ ꯑꯣꯞꯖꯦꯁꯟ ꯑꯩꯉꯣꯟꯗ ꯑꯣꯏꯔ ꯂꯩꯑꯣ ꯍꯥꯏꯕꯒꯤ ꯒꯤ ꯑꯗꯨꯒꯤ ꯐꯤꯂꯝꯗꯣ ꯑꯣꯞꯁꯦꯁꯟ ꯀꯧꯕꯅꯦ ꯍꯥꯏꯕꯅꯦꯕ
ꯑꯥ ꯑꯗꯨ ꯀꯩꯅꯣ ꯇꯧꯔꯦꯕ ꯑꯁꯤ ꯆꯩꯁꯦ ꯂꯣꯠꯈꯤꯗꯣꯏꯔꯕ
ꯂꯣꯠꯂꯨꯏꯌꯦ ꯃꯣꯏ ꯊꯤꯗꯣꯛꯈ꯭ꯔꯅꯤꯗꯅ ꯑꯗ ꯃꯥꯒꯤ ꯑꯗꯨꯒꯤ ꯋꯤꯁꯇꯣ ꯊꯨꯡꯗꯣꯏꯕ ꯃꯥꯅ ꯑꯗꯨꯗ ꯊꯤꯗꯣꯛꯄ ꯀꯥꯟ
ꯑꯣ ꯑꯣ ꯑꯣ ꯊꯨꯗꯦꯛꯄ ꯍꯥꯏꯔꯣ ꯅꯪꯒꯤꯁꯦ ꯑꯁ ꯑꯩꯗꯤ ꯊꯤꯒꯠꯂꯛꯄ ꯍꯥꯏ ꯇꯥꯔꯤ ꯑꯁꯤꯅꯦ ꯀꯔꯤꯅꯣ ꯀꯔꯤꯅꯣ ꯀꯥꯏꯗꯅꯣ ꯊꯤꯗꯣꯏꯆꯦꯆꯦꯍꯦ ꯑꯁꯤꯗ
ꯊꯨꯗꯦꯛꯄ ꯍꯥꯏꯕ
ꯎꯝ